ꯍꯜꯂꯣ
ꯎꯝ ꯇꯥꯕꯣ
ꯍꯣꯏ ꯇꯥꯏꯌꯦ
ꯀꯩꯗꯧꯔꯤꯅꯣ
ꯑꯩ ꯀꯩ ꯇꯧꯒꯦꯔꯣ ꯑꯁꯨꯃꯛ ꯁꯥꯕ ꯃꯇꯝꯁꯤꯗ ꯀꯩ ꯇꯧꯑꯣ ꯍꯥꯏꯕꯅꯣ
ꯁꯥꯥꯎꯇꯗ ꯌꯨꯝ ꯂꯩꯕ ꯇꯥꯔꯤꯅꯦ
ꯑꯗꯨꯅꯦ
ꯆꯠꯊꯣꯛꯇ꯭ꯔꯣ ꯑꯗꯨꯗꯤ ꯍꯥꯥ ꯎ ꯑꯣ ꯌꯨꯝꯗ ꯂꯩꯔꯒ ꯇꯨꯝꯕꯅ ꯍꯟꯅ ꯐꯔꯕꯅꯤꯀꯣ
ꯑꯦ ꯀꯩ ꯇꯨꯝꯕꯅꯣ ꯂꯥꯏꯔꯤꯛ ꯄꯥꯅꯤꯡꯉꯥꯏ ꯌꯥꯝ ꯂꯩ
ꯄꯥꯔꯅꯗꯣ
ꯄꯥꯔꯒꯦ ꯍꯧꯖꯤꯛ ꯅꯪ ꯏꯃꯥꯡꯗ ꯄꯥꯛꯊꯣꯛꯑꯣ ꯍꯥꯏꯕ꯭ꯔꯣ
ꯑꯩꯒꯤ ꯏꯃꯥꯅꯄꯥꯗꯕ ꯑꯩꯗꯤ ꯄꯥ ꯂꯣꯏꯔꯦ
ꯄꯥꯃꯤꯟ ꯅꯁꯦꯍꯦ
ꯄꯥꯔꯦ ꯆꯪꯗꯦꯅꯦ ꯂꯥꯏꯔꯤꯛ ꯄꯥꯕꯁꯦ ꯀꯩꯅꯣ ꯑꯗꯨꯝ ꯄꯨꯡꯈꯥꯏꯃꯨꯛ ꯐꯝꯃꯒ ꯄꯥꯕꯗ ꯑꯩꯁ ꯍꯥꯏꯃꯟꯅꯒꯤ ꯑꯃꯨꯛ ꯇꯣꯡꯈ꯭ꯔꯅꯤ ꯆꯥꯔꯦ ꯍꯥꯏ
ꯀꯦꯟꯖ
ꯀꯩꯅꯣ ꯁꯣꯏꯇꯥꯔꯦ ꯎ ꯁꯥꯕ ꯃꯇꯝꯗ ꯏꯟꯖꯥꯡꯁꯨ ꯀꯇ ꯆꯟꯗꯦꯗ
ꯇꯨ ꯀꯦ ꯍꯤꯟꯖꯥꯡ ꯑꯣꯏꯅ ꯆꯥꯅꯤꯡꯕ꯭ꯔꯣ ꯍꯥꯏꯕ
ꯁꯞꯖꯦꯛ ꯁꯥꯕ ꯃꯇꯝꯗ ꯆꯝꯨꯒꯨꯝꯕ ꯍꯦꯟꯅ ꯄꯥꯝꯕꯗꯅ ꯁꯤꯡꯖꯨ ꯇꯪꯒꯨꯝꯕ ꯇꯧꯔꯒꯀꯣ
ꯑꯁ ꯁꯥꯕ ꯃꯇꯝꯁꯤꯗ ꯃꯣꯔꯣ ꯁꯥꯕ ꯑꯃꯒ ꯆꯥꯒꯗꯧꯕ ꯕꯤꯜ ꯂꯩꯇ꯭ꯔꯦ ꯕꯤꯜ ꯂꯩꯇ꯭ꯔꯦ
ꯌꯥꯝꯅ ꯁꯥꯔꯣꯏꯏ ꯈꯤꯇꯪ ꯈꯤꯇꯪ ꯁꯥꯔꯨꯨꯔꯣꯏꯅ ꯆꯝꯐꯨ ꯉꯥꯛꯛꯇꯗꯤ ꯆꯥꯕ ꯌꯥꯔꯣꯏꯅ ꯑꯗꯣ
ꯅꯪꯗꯤ ꯅꯪꯗꯤ ꯀꯩ ꯆꯥꯕ꯭ꯔꯣ
ꯑꯩꯈꯣꯏ ꯃꯥꯏꯔꯦꯟꯁꯥꯏ
ꯑ ꯃꯔꯦꯟꯅꯤ ꯆꯥꯗꯕ ꯀꯨꯏꯔꯦ ꯐꯪꯗꯕ ꯀꯨꯏꯔꯦ ꯑꯩꯈꯣꯏꯗꯤ
ꯄꯨꯔꯛ ꯄꯅ
ꯄꯨ꯭ꯔꯥꯎ ꯄꯨ꯭ꯔꯥꯎ ꯃꯔꯦꯟꯗꯣ ꯅꯧꯕ꯭ꯔꯣ ꯅꯠꯇ꯭ꯔꯒ ꯃꯨꯟꯕꯗ꯭ꯔꯣ
ꯅꯎꯕꯅꯦꯍꯦ
ꯃꯟꯃꯤꯗ ꯇꯜꯂꯦ ꯍꯥꯏꯗꯤꯅꯥꯎꯕꯗꯨꯅꯦ ꯄꯥꯝꯕ ꯑ ꯑꯁꯥꯡꯕꯗꯣ
ꯍꯣꯏ
ꯑꯗꯨꯅ ꯄꯥꯉ ꯃꯔꯃꯗꯤ ꯀꯗꯥꯏꯗꯒꯤ ꯉꯥꯡꯉꯒ ꯑꯁ ꯎꯝ
ꯍꯧꯖꯤꯛꯀꯥꯟꯗꯤ ꯃꯥꯏꯔꯦꯟ ꯃꯨꯟꯕ ꯂꯩꯈꯤꯔꯣꯏꯗ
ꯋꯥꯔꯤꯀꯣ
ꯍꯣꯏ ꯋꯥꯠꯂꯤꯕ
ꯑꯗꯨꯕꯨ ꯆꯥꯎꯕꯨꯗꯤ ꯂꯩꯔꯝꯒꯅꯤ ꯍꯥꯏꯕꯗꯤ ꯃꯨꯟꯗꯕ
ꯎꯝ ꯑꯁ ꯅꯣꯏꯣꯏ ꯀꯩꯅꯣ ꯅꯣꯏ ꯃꯐꯝꯗꯗꯤ ꯇꯦꯔꯥꯈꯣꯝꯕꯤ ꯂꯩꯇ꯭ꯔꯣ
ꯍꯧꯖꯤꯛꯄꯨꯗꯤ ꯂꯩꯇꯦꯗ ꯍꯣꯏ
ꯑꯩꯈꯣꯏ ꯃꯐꯝꯗꯤ ꯁꯥꯕꯅꯦ ꯅꯠꯇꯦ ꯂꯥꯏꯈꯨꯝꯕꯤꯅ ꯅꯣꯏꯔꯦ ꯇꯤꯂ ꯀꯝꯕꯤꯅ
ꯊꯦꯡꯕꯤꯗꯨꯗꯤ ꯂꯣꯏꯔꯦꯗꯅ ꯏꯔꯨꯅꯤꯡꯉꯥꯏꯗꯣ
ꯍꯣꯏ
ꯏꯔꯥꯏꯈꯨꯝꯕꯤꯗꯤ ꯌꯨꯝ ꯐꯖꯅ ꯁꯦꯡꯗꯣꯛꯑꯗꯤ ꯂꯩꯩꯅꯤꯡ ꯂꯩ ꯏꯗꯤ
ꯑꯗꯨ ꯅꯣꯡ ꯆꯨꯕ ꯑꯗꯨꯝ ꯇꯧꯔꯤꯀꯣ ꯅꯣꯡ ꯆꯨꯕ ꯅꯣꯡ ꯁꯥꯕ ꯑꯗꯨꯕꯨ ꯑꯩꯅ ꯅꯨꯡꯁꯥ ꯁꯣꯛꯔꯗꯤ ꯑꯗꯨꯝ ꯀꯩꯅꯣ ꯇꯧꯅꯦ
ꯅꯣꯡ ꯆꯨꯕꯗꯤ ꯂꯥꯛꯄ꯭ꯔꯣꯅꯦ
ꯑ ꯅꯣꯡ ꯆꯨꯔꯒ ꯅꯨꯡꯁꯥ ꯁꯥꯕ ꯑꯗꯨꯃꯥꯏꯅ ꯃꯤꯛꯁ ꯇꯧꯔꯗꯤꯀꯣ
ꯎꯝ
ꯑ
ꯂꯩ ꯂꯩꯕ
ꯍꯣꯏ ꯑꯗꯨꯒ ꯌꯥꯝ ꯍ꯭ꯌꯨꯃꯤꯠ ꯑꯣꯏꯕ ꯃꯐꯝꯗ ꯂꯩꯕꯅꯦ ꯍꯥꯏꯕ
ꯃꯣꯏꯗꯤ ꯀꯔꯤ ꯍꯥꯏꯁꯤꯔꯥ ꯎ ꯎ ꯎ ꯄꯥꯛꯒꯨꯝꯕ ꯃꯐꯝ ꯀꯨꯝꯕ ꯔꯨꯐꯀꯨꯝꯕꯗ ꯑꯗꯨꯒꯨꯝꯕ ꯂꯩꯔ ꯂꯩꯕꯅꯤ
ꯍꯣꯏ
ꯎ ꯎꯒꯨꯝꯕ ꯌꯥꯝ ꯀꯣ ꯄꯩꯔꯒ ꯊꯝꯃꯕ ꯑꯗꯨꯒ ꯃꯅꯨꯡꯗꯗꯨꯗꯤ ꯑꯁ ꯐꯥꯠꯇꯣꯛꯄꯗ ꯂꯣꯏꯝꯅꯤ ꯑꯗꯨꯗꯤ ꯎꯄꯔꯥꯏꯇꯤ ꯑꯗꯨꯝ ꯏꯔꯨꯕ ꯇꯥꯕꯅꯦ ꯊꯦꯡꯅꯗꯤ
ꯎꯝ ꯑꯁ ꯍꯧꯖꯤꯛꯀꯥꯟꯗꯤ ꯃꯇꯝꯁꯨ ꯌꯥꯝ ꯆꯠꯂꯦꯅꯦ
ꯎꯝ ꯃꯍꯧꯁꯥꯅ ꯄꯥꯏꯠꯇꯅ
ꯍꯥꯥ
ꯃꯍꯧꯁꯥꯅꯤ ꯅꯪꯗꯣ
ꯍꯣꯏ ꯕꯜꯂ ꯌꯦꯡꯕꯅ
ꯑꯣ ꯌꯦꯡꯉꯦ ꯑꯗꯨꯕꯨ ꯂꯔꯃꯗꯤ ꯌꯦꯡꯗꯦ
ꯉꯔꯥꯡ ꯌꯦꯡꯕ꯭ꯔꯣ ꯉꯔꯥꯡꯒꯤ ꯂꯩꯕ꯭ꯔꯣ ꯉꯔꯥꯡ ꯍꯥꯏꯗꯤ ꯉꯁꯤ ꯑꯌꯨꯛ ꯍꯥꯏꯕ ꯇꯔꯦ ꯅꯨꯡꯁꯤ ꯑꯌꯨꯛ
ꯌꯦꯡꯗ꯭ꯔꯦ ꯑꯩꯅ ꯊꯤꯃꯝꯒꯦꯀꯣ ꯁꯨꯝ ꯃꯄꯦꯟꯗ꯭ꯔꯣ ꯍꯟꯅ ꯇꯨꯝꯉꯕ
ꯑꯥ
ꯑꯗꯨ ꯑꯣꯏꯔꯁꯨ ꯑꯩꯅ ꯁꯞꯄꯣꯔꯠ ꯇꯧꯕ ꯇꯤꯕ ꯉꯝꯃꯤꯅ ꯇꯕ
ꯍꯣꯏ
ꯑꯩꯅ ꯁꯞꯄꯣꯔꯠ ꯇꯧꯕ ꯇꯤꯝ ꯉꯝꯃꯦꯅ ꯑꯩꯗꯤ ꯈꯔ
ꯅꯪ ꯀꯔꯕ ꯁꯞꯄꯣꯔꯠ ꯇꯧꯕ
ꯑꯩ ꯅꯣꯕꯦ ꯇꯧꯅ
ꯆꯥꯕꯅꯌꯦ ꯀꯔꯤꯔꯣ ꯑꯁ ꯑꯩꯗꯤ ꯍꯥꯏꯗꯤ ꯍꯜꯥꯟ ꯇꯨ ꯄꯨꯔꯥ ꯁꯒꯣꯂ ꯃꯜꯦ ꯃꯗꯣ
ꯃꯥꯗꯣ ꯌꯥꯝꯅ ꯚꯦꯔꯥꯠ ꯆꯠꯄꯗꯨꯅ ꯑꯗꯨꯝ ꯃꯥꯗ ꯐꯥꯎꯕꯅꯤꯗꯝ
ꯑꯣ
ꯃꯥꯒꯤ ꯚꯤꯗꯤꯑꯣꯗꯣ ꯐꯖꯅ ꯆꯠꯈ꯭ꯔꯦꯕ ꯁꯣꯁꯤꯦꯜ ꯃꯦꯗꯤꯌꯥꯗ ꯑꯗꯨꯒꯤꯅꯦ ꯃꯥꯗꯤ ꯑꯗꯨꯝ ꯍꯥꯏꯁꯨ ꯍꯥꯏꯗ ꯃꯥꯗꯣ
ꯑꯁꯃꯒꯤ ꯗꯥꯏꯠꯁꯨ ꯌꯥꯏꯍꯦ
ꯍꯣꯏ ꯆꯥꯕꯅꯤꯅ ꯄꯥꯉꯜꯁꯨ ꯌꯥꯝ ꯌꯥꯝ ꯂꯩꯇ꯭ꯔꯗꯤ
ꯑꯣꯏ
ꯆꯦꯟꯕꯁꯨ ꯌꯥꯝ ꯀꯟꯗꯨꯗꯤ ꯃꯥꯗꯤ
ꯎꯝ ꯃꯥꯅ ꯆꯦꯟꯕꯗꯤ ꯄꯨꯔꯥ ꯃꯔꯤ ꯆꯦꯟꯕꯗꯤ ꯄꯨꯔꯥ ꯁꯒꯣꯜꯒꯨꯝꯕꯅ ꯆꯦꯜꯂꯦ
ꯑꯥ ꯃꯈꯥꯒꯤ ꯁꯦꯟꯇꯔꯒꯤ ꯆꯤꯂꯛꯄꯗꯣ ꯑꯥ ꯂꯣꯏ ꯍꯦꯟꯕ ꯋꯥꯅ
ꯃꯤꯁꯤꯡꯗꯨ ꯀꯤꯔꯝꯒꯅꯤꯀꯣ
ꯍꯥ ꯆꯧ ꯆꯧꯕ ꯍꯣꯏ ꯆꯧꯑ ꯆꯧꯑ
ꯍꯣꯏ ꯑꯁ ꯀꯤꯔꯝꯗꯣꯏꯅꯦ
ꯑꯗꯨꯏꯅꯦ ꯃꯉꯣꯟꯗ ꯎꯝ ꯀꯩ ꯍꯥꯏꯁꯔꯦ ꯖꯥꯏ ꯑꯦꯟ ꯖꯥꯏ ꯍꯥꯏꯅ ꯀꯧꯕꯗꯣꯃꯤꯁꯤꯡ
ꯎꯝ
ꯄꯪꯉꯜꯁꯦ ꯌꯥꯝ ꯂꯩꯔꯝꯃꯦꯕ ꯃꯥ ꯅꯪꯒꯣ
ꯑꯩꯈꯣꯏ ꯑꯩꯈꯣꯏ ꯐꯦꯟꯒꯤ ꯃꯈꯣꯟ ꯇꯥꯕ꯭ꯔꯣ
ꯌꯥꯝ ꯇꯥꯗꯦꯗꯥ
ꯎꯝ ꯁꯥꯕꯒꯤ ꯐꯦꯟ ꯑꯣꯟ ꯇꯧꯕꯀꯣ ꯐꯦꯟ ꯑꯣꯟ ꯇꯧꯗꯔꯗꯤ ꯂꯩꯕ ꯌꯥꯗꯦꯅꯦ
ꯅꯨꯄꯤꯁꯤꯡꯅ ꯍꯦꯟꯅ ꯁꯥꯔꯝꯅꯤ ꯍꯣꯏ
ꯎꯝ ꯁꯥꯏ ꯌꯥꯝꯅ
ꯑꯩꯈꯣꯏꯗꯤ ꯍꯧꯖꯤꯛ ꯃꯇꯝꯗꯤ ꯎꯄꯥꯏ ꯂꯩꯇ꯭ꯔꯦ ꯐꯨꯔꯤꯠ ꯐꯨꯔꯤꯠ ꯂꯧꯊꯣꯛꯇꯅ ꯑꯗꯨꯝ ꯂꯩꯕꯁꯦ ꯑꯗꯨꯅ ꯃꯍꯧꯁꯥꯅꯤ ꯑꯩꯈꯣꯏꯗꯤ
ꯎꯝ
ꯑꯗꯨꯅꯗꯤ ꯑꯁ ꯑꯗꯨꯂꯩꯗꯗꯤ ꯌꯥꯔꯔꫭꯏ ꯍꯨꯃꯥꯡꯅ ꯂꫭꯏꯔꯅꯤ ꯍꯌꯦꯡꯁꯨ ꯐꯖꯔꯝꯅꯤ
ꯍꯥ
ꯍꯌꯦꯡꯒꯁꯨ ꯐꯖꯒꯅꯤꯕ ꯕꯣꯜꯗꯤ
ꯍꯌꯦꯡ ꯀ꯭ꯔꯤꯒ ꯀ꯭ꯔꯤ ꯂꯩꯕ꯭ꯔꯥ
ꯍꯌꯦꯡꯁꯦ ꯄꯣꯔꯇꯨꯒꯜ ꯏꯁꯄꯦꯟ
ꯑꯥ ꯑꯩꯒꯤ ꯑꯩꯒꯤ ꯃꯔꯨꯞ ꯅꯨꯄꯥꯗꯤ ꯃꯥꯗꯤ ꯄꫭꯔꯇꯨꯒꯜ ꯁꯄꯣꯔꯠ ꯇꯧꯗꯦ ꯍꯥꯏꯕ ꯑꯁ ꯂꯣꯏꯔꯦ
ꯍꯌꯦꯡꯁꯦ ꯑꯩꯗꯤ ꯊ ꯊꯥꯖꯗ꯭ꯔꯦꯗ ꯄꯔꫭꯇꯨꯒꯜꯁꯦ
ꯑꯗꯨꯅꯦ
ꯂꯩꯍꯧꯗꯧ ꯃꯥꯜꯂꯦ ꯍꯌꯦꯡꯁꯦ
ꯎꯝ ꯑꯩꯁꯨ ꯑꯗꯨꯝꯥꯏꯅ ꯈꯜꯂꯦ
ꯃꯇꯝ ꯌꯧꯁꯤꯜꯂ ꯅꯦꯛꯁ ꯅꯦꯛꯁꯇ ꯀꯥꯔꯗꯤ ꯍꯣꯏ ꯑꯗꯨꯝ ꯍꯥꯏ ꯍꯦꯟꯅ ꯍꯥꯏꯗꯤ ꯊꯦꯡꯅꯔꯅꯤꯕꯀꫭ ꯑꯗꯨꯒꯤ
ꯑꯥ
ꯌꯦꯡꯕ ꯇꯥꯔꯦꯗ ꯎꯝ
ꯅꯪ ꯏꯪꯂꯦꯟ ꯀꯩꯅꯣ ꯁꯞꯄꯣꯔꯠ ꯇꯧꯗ꯭ꯔꯣ
ꯑꯗꯨꯏꯗꯣ ꯑꯩꯗꯤ ꯌꯦꯡꯗꯦ ꯍꯣꯏ
ꯑꯩꯗꯤ ꯖꯨꯠꯕꯂꯤꯉꯝ ꯌꯥꯝ ꯄꯥꯝꯃꯝꯅꯦꯕꯀꯣ
ꯎꯝ
ꯑꯗꯣ ꯍꯧꯖꯤꯛꯇꯤ ꯍꯂꯥꯟꯕꯨ ꯍꯦꯟꯅ ꯄꯥꯝꯈ꯭ꯔꯦ
ꯃꯥꯗꯣ ꯃꯥꯒꯤ ꯃꯑꯣꯡꯗ ꯌꯦꯡꯕꯗꯀꯣ ꯑꯗꯨꯝ ꯌꯥꯝ ꯅꯨꯡꯉꯥꯏꯕ ꯅꯦꯕꯀꯣ ꯎꯝ ꯃꯥꯒꯤꯗꯨ ꯃꯥꯒꯤ-ꯃꯥꯒꯤ ꯃꯥꯏꯗ ꯃꯥꯏꯗ ꯌꯦꯡꯕ ꯃꯇꯝꯗ ꯃꯥꯁꯦ ꯑꯉꯥꯡꯒꯤ ꯃꯈꯣꯟꯗ ꯂꯥꯏꯔꯤꯛ ꯃꯉꯣꯟꯗꯁꯦ ꯃꯥꯗꯤ ꯑꯉꯥꯡꯁꯤꯡꯅꯁꯨ ꯑꯍꯟꯁꯤꯡꯅꯁꯨ ꯂꯣꯏꯅꯃꯛ ꯑꯗꯨꯝ ꯄꯨꯂꯞ ꯌꯦꯡꯕꯗ ꯑꯗꯨꯝ ꯇꯤꯟꯅꯕ ꯃꯥꯜꯂꯕꯀꯣ ꯃꯥ ꯃꯥꯈꯟꯗꯨ ꯀꯩ ꯍꯥꯏꯁꯤꯔ ꯌꯥꯝ-ꯌꯥꯝ ꯆꯝꯖꯕ ꯍꯥꯏꯕꯇꯥꯥꯔꯦꯕ ꯃꯈꯣꯟꯗꯣ
ꯑꯣꯏ
ꯑꯗꯨꯝ ꯊꯦꯡꯅꯕ ꯈꯨꯗꯤꯡꯁꯨ ꯑꯗꯨꯝ ꯃꯗꯤ ꯋꯦꯜꯀꯝ ꯑꯗꯨꯝ ꯇꯧꯋꯦꯕ
ꯎꯝ-ꯎꯝ
ꯑꯗꯨ ꯃꯥꯗꯨ ꯖꯥꯖꯥꯠꯁꯨ ꯇꯧꯋꯦ ꯑꯗꯨꯃꯛ ꯅꯣꯏꯅꯤꯃꯛ ꯂꯩꯕ ꯃꯥꯒꯤ ꯃꯑꯣꯡꯗꯣ
ꯑꯣꯏ ꯑꯁ ꯄꯨꯔꯥ ꯃꯥꯁꯨ ꯌꯥꯕꯖꯥꯅꯤ
ꯃꯥꯅ ꯅꯠꯇꯦ ꯃꯥꯒꯤ ꯚꯤꯗꯤꯑꯣ ꯌꯦꯡꯕꯗꯥ ꯃꯥꯅꯥ ꯆꯪꯕ ꯒꯣꯜꯁꯤꯡꯗꯣ ꯌꯦꯡꯉꯣꯅꯦ ꯅꯣꯅꯤꯡꯗ꯭ꯔꯣꯅꯦ
ꯑꯗꯨꯅꯤ ꯑꯗꯨꯒ ꯃꯥꯒꯤ ꯔꯤꯌꯦꯛꯁꯟꯅ ꯍꯦꯟꯅ ꯅꯣꯛꯅꯤꯡꯈ꯭ꯔꯦ
ꯑꯗꯨꯅꯦ
ꯃꯥꯏ ꯅꯨꯄꯤꯕꯨꯁꯨ ꯐꯖꯅ ꯅꯨꯡꯁꯤꯕ ꯃꯥꯜꯂꯦꯀꯣ ꯃꯥꯗꯤ
ꯑꯣꯏꯔ꯭ꯝꯅꯤ ꯍꯣꯏ
ꯐꯩꯅꯦ
ꯅꯍꯟꯗꯣ ꯈꯤꯇꯪ-ꯈꯤꯇꯪꯗꯤ ꯎꯕꯒꯨꯝ ꯇꯧꯋꯦ ꯃꯇꯦꯛ ꯃꯇꯦꯛꯇ ꯎꯦ
ꯎꯝ ꯑꯩ ꯑꯗꯨꯒ ꯑꯩꯗꯤ ꯑꯦ-ꯑꯦꯝ ꯕꯄꯦꯇꯨ ꯄꯨꯔꯥ ꯅꯤꯟꯖꯥ ꯇꯔꯇꯜꯅꯦ
ꯑ ꯍꯣꯏ ꯃꯥꯅꯦ ꯑꯗꯨꯗꯤ ꯈꯪꯉꯦ ꯀꯩꯅꯣꯗ ꯃꯥꯗꯣ ꯇꯨꯊꯥꯎꯖꯟꯇ꯭ꯋꯦꯟꯇꯤꯇꯨꯒꯤ ꯋꯥꯔꯀꯞ ꯇꯨꯗ ꯀꯩꯅꯣ ꯃꯥꯛꯁ ꯍꯥꯞꯂꯛꯄꯅꯦ ꯑꯗꯨꯗꯒꯤ ꯍꯦꯟꯅ ꯃꯤꯅ ꯍꯥꯏꯕꯅꯦ
ꯃꯥꯛꯁ ꯑꯃꯨꯕ ꯍꯥꯞꯄꯦꯕ
ꯑꯣ-ꯑꯣ-ꯑꯣ-ꯑꯣ
ꯑꯥ ꯊꯧꯎꯖꯟꯇ꯭ꯋꯦꯟꯇꯤꯇꯨ ꯗꯀꯣ
ꯑꯁ ꯑꯗꯨꯗꯤ ꯍꯦꯟꯅ ꯃꯥꯜꯂꯝꯃꯅꯦ
ꯍꯣꯏ ꯑꯗꯨꯗ ꯈ꯭ꯋꯥꯏ ꯃꯥꯜꯂꯦꯕ ꯃꯥꯟꯕꯗꯒꯤ ꯃꯤꯁꯤꯡꯅ ꯑꯗꯨꯝ ꯍꯥꯏꯕꯅꯤ ꯑꯗꯨꯗꯒꯤꯗꯤ
ꯎꯝ
ꯄꯨꯔꯥꯅꯦ ꯑꯦꯛꯖꯦꯛꯅꯤ ꯍꯥꯏꯅ ꯑꯗꯨꯝ ꯍꯥꯏꯈ꯭ꯔꯕꯅꯦꯕ
ꯆꯥꯞ ꯃꯥꯟꯅꯩꯌꯦ ꯍꯦꯟꯅ-ꯍꯦꯟꯅ ꯌꯦꯡꯂꯒ ꯍꯦꯟꯅ-ꯍꯦꯟꯅ ꯃꯜꯂꯦ
ꯑꯩ ꯍꯟꯗꯛꯇꯤ ꯑꯩ ꯍꯟꯗꯛꯇꯤ ꯀꯩꯅꯣ ꯅꯣꯔꯋꯦꯈꯣꯏ ꯉꯝꯍꯜꯗꯤ ꯅꯨꯡꯉꯥꯏꯒꯅꯤꯗ
ꯍꯣꯏ ꯅꯨꯡꯉꯥꯏꯅꯤ ꯀꯥꯔꯗꯤ ꯅꯨꯡꯉꯥꯏꯅꯤ ꯃꯣꯏꯗꯣ
ꯍꯣꯏ
ꯃꯣꯏꯒꯤꯗꯤ ꯃꯣꯏꯒꯤ ꯅꯣꯔꯋꯦꯒꯤ ꯀꯟꯇ꯭ꯔꯤꯗꯤ ꯑꯁ ꯑꯗꯨꯝ ꯐꯗꯤ ꯐꯖꯩꯕꯀꯣ ꯃꯣꯏꯁꯦ ꯃꯣꯏꯒꯤ ꯀꯥꯏꯁꯤꯔꯥ ꯃꯣꯏꯒꯤ ꯊꯥꯏꯅꯒꯤ ꯃꯑꯣꯡ ꯑꯃ ꯂꯩꯕ ꯃꯣꯏ-ꯃꯣꯏꯒꯤꯁꯦ ꯑꯗꯨꯒꯤꯗꯤ ꯃꯣꯏꯅ ꯎꯝ ꯕꯥꯏꯛꯀꯤꯡꯒꯤ ꯇꯧꯕꯗꯣ ꯔꯣꯒꯤ ꯕꯥꯏꯛꯀꯤꯡ ꯔꯣꯒꯤ ꯇꯧꯕꯗꯣ ꯃꯣꯏꯒꯤ ꯂꯝꯒꯤ ꯃꯇꯨꯡ ꯏꯟꯅ ꯇꯧꯕꯅꯤꯅꯦ ꯑꯗꯣ
ꯎꯝ ꯎꯝ
ꯅꯣꯕꯦꯁꯦ ꯑꯁꯦꯡꯕ ꯍꯥꯏꯔꯗꯤ ꯑꯥꯏꯂꯦꯟꯒꯨꯝꯕꯅꯦꯕ ꯏꯁꯤꯡꯅ ꯅꯣꯏ ꯀꯣꯏꯕꯅꯦꯕꯀꯣ
ꯎꯝ ꯎꯝ
ꯗꯨꯅ ꯃꯣꯏꯒꯤ ꯆꯠꯄꯗ ꯅꯣꯏꯅꯥ ꯍꯤꯗꯨꯗ ꯇꯣꯡꯉꯒ ꯆꯠꯄꯅꯤꯅ ꯃꯣꯏ ꯃꯣꯏꯒꯤꯖꯦ ꯊꯥꯏꯅꯒꯤ ꯇꯧꯔꯛꯄ ꯃꯑꯣꯡꯅꯦ ꯃꯣꯏ ꯇꯧꯔꯤꯗꯣ
ꯑꯣꯏ ꯑꯁ ꯑꯗꯨ ꯖꯄꯥꯟꯈꯣꯏꯕꯨ ꯅꯨꯡꯁꯤꯌꯦ ꯑꯩꯗꯤ ꯌꯥꯝꯅ ꯅꯍꯥꯟꯗꯣ
ꯅꯨꯡꯁꯤꯌꯦ ꯅꯨꯡꯁꯤꯌꯦ
ꯑꯟꯅꯦ
ꯃꯣꯏ ꯃꯣꯏꯗꯤ ꯀꯩ ꯍꯥꯏꯁꯤꯔ ꯔꯨꯜ ꯑꯃꯒꯤ ꯃꯈꯥꯗ ꯑꯗꯨꯝ ꯇꯧꯔꯤꯕꯅꯤꯅ ꯀꯣ
ꯎꯝ
ꯃꯣꯏꯗꯤ ꯔꯦꯁꯄꯦꯛꯒꯨꯝꯕ ꯌꯥꯝ ꯂꯩꯕꯅꯤ ꯃꯣꯏꯗꯤ
ꯍꯣꯏ ꯑꯗꯨ ꯅꯪꯗꯤ ꯎꯝ ꯀꯩꯅꯣ ꯃꯦꯁꯤꯒ ꯔꯣꯅꯥꯜꯗꯣ ꯍꯥꯏꯔꯗꯤ ꯀꯔꯝꯕ ꯄꯥꯝꯕ꯭ꯔꯣ
ꯑꯗꯨꯗꯤ ꯑꯩꯗꯤ ꯀꯩꯅꯣ ꯇꯧꯋꯦ ꯍꯥꯏꯗꯤ ꯑꯔꯦꯟꯇꯤꯅꯥꯗ ꯑꯣꯢꯅ ꯁꯄꯣꯔꯠ ꯇꯧꯋꯦ ꯑꯗꯨꯕꯨꯗꯤ
ꯑꯣ ꯀꯔꯤꯒꯤꯔꯣ ꯀꯔꯤꯒꯤꯔꯣ ꯑꯗꯨꯕꯨ ꯑꯁꯦꯡꯕ ꯍꯥꯏꯔꯗꯤ ꯃꯦꯁꯤꯕꯨꯗꯤ ꯌꯥꯝꯅ ꯃꯣꯏꯒꯤ ꯇꯤꯝꯃꯦꯠꯅꯁꯨ ꯁꯞꯄꯣꯔꯠ ꯇꯧꯋꯦꯀꯣ
ꯑꯥ
ꯑꯩꯗꯤ ꯄ꯭ꯂꯦꯁꯨ ꯐꯖꯅ ꯇꯧꯍꯟꯕꯤ ꯍꯥꯏꯗꯤ ꯐꯖꯅ ꯁꯞꯄꯣꯔꯠ ꯇꯧꯔꯒ ꯇꯧꯋꯦ ꯍꯥꯏꯕ
ꯎꯝ ꯃꯥꯅꯤ ꯃꯥꯅꯦꯗꯤ
ꯄꯥ ꯔꯣꯅꯥꯜꯗꯣꯕꯨꯗꯤ ꯀꯗꯥꯏꯗꯒꯤ ꯃꯣꯏꯒꯤ ꯄ꯭ꯂꯦꯃꯦꯠꯁꯤꯡꯗꯣ ꯅꯨꯡꯕꯨ ꯅꯨꯡꯁꯤꯌꯦꯅꯦ
ꯃꯣꯏꯗꯤ ꯀꯩ ꯍꯥꯏꯁꯤꯔꯥ ꯃꯣꯏ ꯄꯥꯛꯅ ꯂꯩ ꯌꯥꯎꯗꯕꯒꯤꯅꯦ ꯅꯟꯗ ꯈꯣꯏꯒꯤꯗꯤꯀꯣ ꯄꯣꯔꯇꯨꯒꯜꯒꯤ ꯗꯣ ꯐꯥꯗꯧꯕ ꯎꯝ ꯇꯥꯕꯔꯥ ꯇꯥꯕꯔꯣ ꯍꯜꯂꯣ ꯇꯕ꯭ꯔꯥ ꯇꯥꯗꯕ꯭ꯔꯣ
ꯑꯥ ꯍꯣꯏ
ꯍꯜꯂꯣ
ꯍꯣꯏ ꯇꯥꯔꯦ ꯍꯨꯖꯤꯛꯇꯤ
ꯅꯪ ꯀꯥꯏ ꯌꯧꯔꯨꯕꯅꯦ
ꯍꯜꯂꯣ
ꯇꯥꯕ꯭ꯔꯥ ꯇꯥꯕ꯭ꯔꯥ ꯇꯥꯗ꯭ꯔꯣ ꯎꯝ ꯇꯥꯗꯕ꯭ꯔꯣ ꯍꯜꯂꯣ ꯇꯥꯕ꯭ꯔꯣ ꯅꯪ ꯐꯖꯅ ꯇꯥꯗ꯭ꯔꯦ